ꯂꯣ ꯑꯧ ꯇꯥꯏ ꯇꯥꯏ ꯇꯥꯔꯣꯏ ꯇꯥꯔꯕꯣ ꯅꯪꯗꯤ
ꯑꯣ ꯇꯥꯏ ꯇꯥꯏ
ꯀꯩꯗꯧꯏꯅꯣ
ꯑꯗꯨꯝ ꯑꯁ ꯐꯝꯃ ꯂꯩꯌꯦꯗ
ꯎ ꯀꯩꯗꯧꯔꯦ ꯀꯥꯏ ꯀꯥꯏ ꯆꯠꯂꯨꯔꯦ ꯉꯁꯤꯗꯤ
ꯉꯁꯤꯗꯤ ꯑꯗꯨꯝ ꯅꯨꯃꯤꯠ ꯆꯨꯞꯄ ꯑꯗꯨꯝ ꯂꯩꯔꯦ ꯁꯤꯗ ꯍꯥꯏꯗꯤ ꯄꯨꯡ ꯃꯔꯤ ꯃꯈꯥꯏ ꯑꯌꯨꯛꯇꯒꯤꯀꯣ ꯍꯧꯖꯤꯛ ꯀꯟꯅ ꯍꯧꯖꯤꯛꯇꯤ ꯅꯠꯇ꯭ꯔꯦ ꯉꯁꯥꯏ ꯄꯨꯡ ꯃꯉꯥ ꯑꯗꯨ ꯐꯥꯎ ꯑꯗꯨꯝ ꯅꯣꯡ ꯆꯨꯔ ꯂꯩꯔꯦ
ꯑꯣ
ꯑꯗꯨꯏ ꯃꯄꯥꯟ ꯊꯣꯛꯄꯁꯨ ꯌꯥꯗ꯭ꯔꯦ
ꯑꯆꯥ ꯑꯁ ꯅꯣꯡ ꯆꯨꯔ ꯂꯩꯔꯒ ꯄꯛꯇꯦꯍꯦ
ꯅꯣꯡ ꯆꯨꯨꯔ ꯂꯩꯔꯝꯗꯧ ꯃꯥꯟꯗꯦ
ꯅꯠꯇꯦ ꯅꯣꯡ ꯆꯨꯑꯦ ꯑꯁꯦꯡꯕꯅꯦ
ꯎꯝ
ꯅ ꯑꯩꯈꯣꯏꯗꯣ ꯀꯩꯅꯣ ꯉꯁꯤ ꯀꯩꯅꯣꯝ ꯊꯤꯕ ꯆꯠꯀꯦ ꯇꯧꯕꯅꯦꯕꯀꯣ ꯖꯪꯒꯜꯗ
ꯑꯠꯆꯥ
ꯑꯗꯣ ꯉꯩꯍꯥꯛꯇꯪꯗꯤ ꯂꯦꯞꯄꯝꯃꯦ ꯑꯗꯣ ꯍꯦꯛ ꯊꯣꯛꯀꯦ ꯇꯧꯕꯒ ꯑꯃꯨꯛ ꯍꯧꯕ ꯑꯗꯨꯒꯤ ꯑꯥ ꯇꯣꯛꯑꯁꯦꯅ ꯑꯗꯨꯝ ꯂꯩꯈ꯭ꯔꯦ ꯒꯦꯝ ꯁꯥꯟꯅꯔꯒ
ꯑꯠꯆꯥ ꯌꯥꯏꯑꯦꯕ ꯀꯔꯤꯝ ꯀꯥꯏꯗꯦꯗ ꯅꯣꯡꯃ ꯈꯛꯇꯗꯨꯕꯨ
ꯎꯝ
ꯀꯩ ꯌꯦꯟꯁꯥꯡꯡ ꯆꯥꯒꯦ ꯉꯁꯤꯗꯤ ꯑꯌꯨꯛ
ꯉꯁꯤꯗꯤ ꯀꯩꯅꯣ ꯑꯥ ꯁꯟꯁꯥ ꯑꯀꯪꯕꯒ ꯍꯋꯥꯏꯒ ꯀꯣꯕꯤ ꯍꯧꯖꯤꯛꯇꯤ ꯉꯥ ꯊꯣꯡꯉꯤ ꯎꯝ
ꯑꯦꯟꯁꯥꯡ ꯑꯍꯥꯎꯕ ꯉꯥꯛꯇꯅꯦ ꯀꯣ ꯃꯤꯗꯤ
ꯑꯁ ꯉꯁꯤꯇꯪꯅꯤꯗ ꯇꯥꯟꯖꯥ ꯆꯥꯕꯩꯅꯦ
ꯑꯩꯁ ꯉꯁꯤ ꯇꯪꯅꯤꯅꯦ ꯉꯁꯤꯇꯪ ꯑꯣꯏꯔꯝꯗꯧ ꯃꯥꯟꯗꯦ
ꯑꯁꯤꯇꯪꯅꯦ ꯅꯣꯏꯗꯤ ꯀꯩ
ꯑꯩꯈꯣꯏ ꯀꯩ
ꯅꯣꯏꯗꯤ ꯀꯩ ꯊꯣꯡꯗꯣꯏꯕ ꯍꯧꯖꯤꯛ ꯍꯣꯏ
ꯈꯪꯗꯦꯗ ꯑꯩꯈꯣꯏꯗꯤ ꯀꯩ ꯌꯦꯟꯁꯥꯡ ꯊꯣꯡꯗꯣꯏꯅꯣ ꯈꯪꯗꯦ ꯍꯣꯔꯦꯟ ꯍꯣꯔꯦꯟ ꯄꯨꯡ ꯑꯩꯠ ꯑꯗꯨꯋꯥꯏꯗ ꯊꯣꯡꯈꯤꯅꯤ
ꯑꯣ ꯑꯩꯈꯣꯏꯗꯤ ꯑꯗꯨꯝꯕ ꯃꯇꯝꯗꯣ ꯌꯥꯔꯔꯣꯏ
ꯖꯦꯁ ꯑꯠꯁꯥ ꯕꯣꯏꯌꯦ ꯑꯥꯎ ꯆꯠ ꯆꯠꯆꯥ ꯑꯧ ꯀꯩꯒꯤ
ꯍꯣꯁꯇꯦꯜ ꯂꯩꯔꯦ
ꯑꯣ ꯑꯦ ꯄꯨꯡ ꯀꯌꯥꯗ ꯆꯥꯕ꯭ꯔ ꯑꯗꯨꯗꯤ ꯅꯣꯏ
ꯑꯁꯦꯡꯕꯗꯤꯀꯣ ꯄꯨꯡ ꯇꯔꯨꯛꯇ ꯆꯥꯒꯗꯕꯅꯦꯕ ꯑꯗꯣ ꯉꯁꯤ ꯈꯔ ꯊꯦꯡꯕꯀꯣ ꯍꯧꯖꯤꯛꯇ ꯊꯣꯡꯕ ꯍꯧꯋꯦ ꯑꯗꯨ ꯍꯣꯏ ꯍꯣꯁꯇꯦꯜꯗꯤ ꯑꯗꯨꯃꯥꯏꯅꯤ ꯀꯩꯅꯣ
ꯑꯗꯣ ꯀꯩꯅꯣ ꯇꯧꯕ ꯌꯥꯗꯕ꯭ꯔꯣ ꯊꯦꯡꯅ ꯆꯥꯕ ꯌꯥꯗꯕ꯭ꯔꯣ
ꯊꯦꯡꯅ ꯆꯥꯕ ꯌꯥꯏ ꯑꯗꯣ ꯑꯩꯈꯣꯏꯗꯤ ꯑꯗꯨꯝ ꯀꯃꯟ ꯑꯣꯏꯅ ꯆꯥꯕꯒꯤꯀꯣ ꯀꯃꯟ ꯃꯤꯜ ꯍꯥꯏꯗꯤ ꯎꯝ ꯂꯣꯏꯅꯃꯛ ꯂꯥꯛꯑꯒ ꯑꯁꯤ ꯄꯨꯡꯗ ꯆꯥꯕ ꯑꯗꯨꯝꯕ ꯂꯩꯔꯣꯏ ꯔꯨꯝꯗ ꯆꯥꯟꯅꯗꯦ ꯑꯩꯈꯣꯏꯗꯤ
ꯑꯗꯨ ꯂꯣꯟꯅ ꯄꯨꯈꯠꯄ ꯌꯥꯗꯦ
ꯂꯣꯠꯅ ꯄꯨꯈꯠꯅꯤꯡꯉꯥꯏꯁꯨ ꯀꯩꯅꯣ ꯁꯤꯁꯤ ꯀꯦꯃꯦꯔꯥ ꯂꯩꯁꯤꯗꯤ ꯏꯁꯇ꯭ꯌꯔꯗ
ꯑꯗꯨ ꯑꯣꯏꯔꯁꯨ ꯑꯁ
ꯅꯨꯄꯤꯈꯩꯗꯤ ꯇꯧꯔꯝꯕ ꯌꯥꯏꯗ ꯅꯣꯏꯅ ꯅꯣꯏꯅꯕꯨ ꯇꯧꯗꯕꯩ ꯑꯣꯏꯔꯝꯅꯤ
ꯎꯝ ꯍꯥꯏꯗꯤ ꯍꯩꯅꯗꯦꯗ ꯍꯥꯏꯗꯤ ꯔꯨꯝꯗ ꯆꯥꯛ ꯆꯥꯕꯗꯣ
ꯏꯁ ꯏꯁ ꯌꯥꯏꯗ ꯀꯦꯝ ꯀꯥꯏꯗꯦꯗ
ꯎꯝ
ꯀꯩꯅꯣ ꯍꯣꯁꯇꯦꯜ ꯑꯣꯏꯔꯦ ꯍꯥꯏꯔꯒ ꯀꯩꯅꯣ ꯁꯟꯖꯥ ꯑꯀꯪꯕ ꯆꯥ ꯆꯥꯍꯟꯕꯔꯅꯦ
ꯑꯈꯣꯏꯗꯤ ꯑꯗꯨꯝ ꯍꯥꯏꯗꯤ ꯍꯧꯖꯤꯛꯇꯤ ꯃꯤ ꯃꯌꯥꯝ ꯂꯥꯛꯅꯗ꯭ꯔꯤꯗꯅ
ꯑꯆꯥꯥ
ꯑꯗꯨꯒꯤ ꯑꯗꯨꯝ ꯍꯥꯟꯅ ꯂꯥꯛꯈꯤꯕꯁꯤꯡꯗꯨꯁꯨ ꯑꯗꯨꯝ ꯊꯣꯛꯅꯤꯡꯕ ꯑꯗꯨꯝ ꯊꯣꯡ ꯆꯥ ꯌꯥꯏꯑꯦꯕ
ꯑꯗꯨꯗꯤ ꯑꯣ ꯃꯟꯗꯤ ꯇꯨꯋꯤꯁꯗꯦ ꯑꯗꯨꯋꯥꯏꯗꯗꯤ ꯀꯃꯥꯏ
ꯃꯟꯗꯦ ꯍꯌꯦꯡ ꯃꯟꯗꯦ ꯇꯨꯋꯤꯁꯗꯦꯁꯦ ꯑꯗꯨꯝ ꯑꯁ ꯑꯗꯨꯝ ꯃꯣꯏ ꯑꯗꯨꯝ ꯑꯔꯩ ꯑꯔꯩꯕ ꯊꯣꯡꯖꯩꯗ ꯊꯣꯡꯖꯕꯤꯌꯦ ꯑꯗꯨꯝ ꯑꯗꯣ ꯑꯩꯈꯣꯏꯅ ꯑꯍꯥꯎꯕ ꯆꯥꯅꯤꯡꯉꯗꯤꯀꯣ
ꯑꯣ
ꯑꯗꯨꯝ ꯑꯩꯈꯣꯏꯅꯁꯨ ꯑꯗꯨꯝ ꯂꯩꯔ ꯄꯨꯔꯛꯄ ꯌꯥꯏꯑꯦꯕ ꯑꯗꯣ ꯁꯇꯔꯗꯦꯒ ꯁꯇ꯭ꯔꯗꯦꯒ ꯁꯟꯗꯦꯗꯤ ꯑꯗꯨꯝ ꯏꯟꯁꯥꯡ ꯍꯥꯎꯋꯦ
ꯑꯆꯥꯥ ꯑꯁ ꯌꯨꯝꯗ ꯂꯩꯔꯣꯏ ꯁꯔꯨꯕꯨꯗꯤ ꯍꯣꯁꯇꯦꯜ ꯂꯩꯕꯅ ꯍꯦꯟꯅ ꯌꯦꯟꯁꯥꯡ ꯍꯥꯎꯔꯝꯃꯅꯤ ꯑꯗꯨꯗꯤ
ꯎꯝ
ꯑꯇꯩꯗ ꯀꯩꯅꯣ ꯅꯪꯗꯤ ꯀꯣꯂꯦꯖ ꯏꯁꯇꯨꯗꯦꯟ ꯑꯣꯏꯔꯤꯕꯣ ꯅꯠꯇ꯭ꯔ ꯂꯣꯏꯔꯕꯣ
ꯂꯣꯏꯔꯦꯗ
ꯑꯣ
ꯂꯣꯏꯔꯦ ꯀꯨꯏꯕ ꯀꯨꯏꯔꯦ ꯍꯥꯏꯕ ꯀꯨꯏꯔꯦ ꯍꯥꯏꯕ ꯀꯔꯤꯅꯣ ꯂꯣꯏꯔꯦ ꯀꯨꯏꯕ ꯍꯥꯏꯕꯁꯤꯗꯤ
ꯑꯗꯨꯗꯤ ꯅꯣꯏꯗꯤ ꯆꯥꯛ ꯆꯥꯊꯣꯛꯑꯒ ꯀꯩꯗꯧꯔꯦ ꯂꯥꯏꯔꯤꯛ ꯑꯗꯨꯝ ꯄꯥꯔ ꯂꯩꯔꯕ꯭ꯔꯥ ꯅꯠꯇ꯭ꯔꯒ
ꯑꯁ ꯍꯧꯖꯤꯛꯄꯨꯗꯤ ꯁꯦꯃꯤꯁꯇꯔ ꯑꯅꯧꯕꯅꯤꯅ ꯀꯩꯝ ꯇꯧꯗ꯭ꯔꯤꯗ ꯑꯗꯨꯝ ꯒꯦꯝ ꯒꯦꯝꯇꯪ ꯁꯥꯟꯅꯔ ꯂꯩꯌꯦ
ꯑꯠꯆꯥꯥ ꯐꯩꯅꯦ ꯑꯗꯨꯗꯤ ꯐꯣꯟ ꯄꯥꯏꯍꯟꯕ꯭ꯔꯅꯦ ꯍꯥꯏꯖꯦ
ꯀꯣꯂꯦꯖꯀꯤꯗꯤ ꯑꯗꯨꯝ ꯄꯥꯏꯍꯜꯂꯦ ꯀꯩꯅꯣ
ꯑꯦ ꯑꯗꯨ ꯑꯣꯏꯔꯁꯨ
ꯍꯣꯏꯗ ꯍꯣꯁꯇꯦꯜ ꯈꯔꯗꯤ ꯄꯥꯏꯍꯟꯗꯦ ꯍꯥꯏꯗꯤ ꯐꯥꯗꯔ ꯍꯣꯁꯇꯦꯜ ꯀꯨꯝꯕꯀꯣ ꯑꯗꯨꯝꯕꯗꯤ ꯄꯥꯏꯍꯟꯗꯦ ꯑꯗꯣ ꯄ꯭ꯔꯥꯏꯕꯦꯠꯇꯗꯤ ꯑꯗꯨꯝ ꯐ꯭ꯔꯤꯅꯤꯗ
ꯎꯝ ꯐꯩꯅꯦ ꯑꯗꯨꯗꯤ
ꯑꯩꯈꯣꯏ ꯁꯤꯛꯁ ꯁꯤꯛꯁ ꯐꯥꯎ ꯉꯜꯂꯦ ꯍꯥꯏꯗꯤ ꯂꯣꯏꯔꯦ ꯐꯥꯗꯔ ꯍꯣꯁꯇꯦꯜꯗꯤ ꯐꯥꯏꯚꯇꯅꯦ ꯆꯥꯔꯤꯗꯣ꯫
ꯑꯁ ꯂꯣꯏꯔꯦ ꯉꯝꯃꯜꯂꯦ ꯑꯗꯨꯗꯤ꯫ ꯅꯨꯡꯗꯥꯡ ꯆꯥꯛ ꯂꯥꯝꯃꯛꯀꯅꯤ ꯑꯃꯨꯛꯀ ꯅꯨꯡꯗꯥꯡ ꯀꯩꯀꯩ ꯄꯤꯖꯕ꯭ꯔꯥ?
ꯂꯥꯝꯃꯛꯀꯅꯤ ꯍꯣꯏ ꯃꯣꯏꯗꯤ ꯑꯗꯨꯝ ꯃꯣꯏꯗꯤꯀꯣ ꯑꯗꯨꯝ ꯗꯨꯀꯥꯟꯗꯤ ꯂꯩꯕ ꯃꯥꯜꯂꯦ ꯍꯥꯏꯗꯤ ꯍꯦꯛ ꯀꯩꯅꯣ ꯍꯣꯁꯇꯦꯜ ꯃꯔꯥꯛꯇ꯫
ꯑꯣ ꯐꯩꯅꯦ ꯑꯗꯨꯗꯤ ꯅꯠꯇ꯭ꯔꯗꯤ ꯏꯁ ꯆꯥꯛꯂꯥꯝꯅ ꯋꯥꯔꯝꯃꯅꯤ ꯃꯤ ꯈꯔꯗꯤ꯫
ꯎꯝ ꯅꯣꯏ ꯅꯪꯗꯤ ꯀꯩ ꯀꯩ ꯍꯌꯦꯡꯗꯤ ꯍꯌꯦꯡꯗꯤ ꯍꯌꯦꯡ ꯍꯌꯦꯡꯁꯨ ꯁꯨꯇꯤꯅꯦ꯫
ꯑꯦ ꯁꯨꯇꯤ ꯉꯥꯗ ꯂꯩꯕ꯭ꯔꯥ ꯍꯥꯏꯖꯦ ꯍꯧꯖꯤꯛꯀꯥꯟ꯫
ꯎꯝ
ꯀꯩ ꯁꯨꯇꯤꯅꯣ꯫
ꯁꯨꯃꯔ ꯚꯦꯀꯦꯁꯟ ꯂꯩꯔꯤꯌꯦ꯫
ꯍꯣꯏ ꯀꯨꯏꯗ꯭ꯔꯣ ꯑꯠꯆꯥꯥ ꯀꯨꯏꯍꯦ꯫
ꯃꯦ ꯂꯥꯁ ꯋꯤꯛꯇꯒꯤ ꯐꯨꯜ ꯖꯨꯟ ꯑꯗꯨꯒ ꯖꯨꯂꯥꯏ꯫
ꯑꯁ ꯂꯣꯏꯔꯦꯍꯦ ꯀꯨꯏꯃꯜꯂꯦ ꯑꯗꯨꯗꯤ꯫
ꯑꯁꯤ ꯑꯁꯤꯅ ꯈ꯭ꯋꯥꯏ ꯁꯥꯡꯕ ꯁꯨꯇꯤꯅꯦ ꯑꯩꯈꯣꯏꯒꯤꯗꯤ ꯈ꯭ꯔꯤꯁꯃꯥꯁꯇꯤ ꯑꯩ ꯇꯤꯟ ꯅꯥꯏꯟꯇꯤꯟ ꯇ꯭ꯋꯦꯟꯇꯤꯗ ꯂꯣꯏꯕꯁꯨ ꯌꯥꯎꯋꯦꯕꯀꯣ ꯁꯞꯖꯦꯛ ꯁꯞꯖꯦꯛꯇ ꯑꯥꯔꯠꯁ ꯀꯤꯗꯤ ꯐꯣꯔꯇꯤꯟ ꯐꯤꯐꯇꯤꯟ ꯂꯣꯏꯑꯦ ꯁꯥꯏꯟꯁꯀꯤꯗꯤ ꯄ꯭ꯔꯦꯛꯇꯤꯀꯦꯜ ꯂꯩꯕꯅꯤꯅ꯫ ꯇ꯭ꯋꯦꯟꯇꯤ ꯑꯗꯨꯋꯥꯏ ꯂꯧ ꯂꯣꯏꯕꯁꯨ ꯂꯩꯌꯦꯕ꯫ ꯑꯗꯨꯒ ꯖꯦꯅꯋꯥꯔꯤ ꯁꯚꯦꯟ ꯑꯩꯠꯗ ꯑꯃꯨꯛ ꯀꯥꯔꯛꯄ꯫ ꯎꯝ
ꯅꯨꯡꯉꯥꯏꯔꯝꯅꯤ ꯄꯦꯟꯂꯝꯃꯅꯤ ꯑꯗꯨꯗꯤ꯫
ꯍꯣꯏ ꯀꯩꯅꯣ ꯅꯪꯗꯤ ꯀꯩ ꯊꯕꯛ ꯇꯧꯕ꯭ꯔꯥ ꯅꯠꯇ꯭ꯔꯒ ꯑꯗꯨꯝ ꯁꯨꯝ
ꯁꯨꯝ ꯂꯩꯔꯤꯗ ꯑꯩꯖꯨ꯫
ꯑꯣ ꯀꯣꯂꯦꯖ ꯀꯥꯕꯜ ꯀꯣꯂꯦꯖ ꯀꯥꯕ ꯂꯣꯏꯔꯦ ꯍꯥꯏꯔꯒ ꯀꯨꯏꯔꯦ ꯍꯥꯏꯔꯒ ꯑꯃꯨꯛ ꯑꯗꯨꯗꯤ ꯅꯪꯗꯤ ꯀꯩꯅꯣ ꯀꯩꯅꯣ
ꯏꯁ ꯀꯥꯢꯌꯦ ꯑꯗꯨꯗꯤ ꯍꯥꯏꯔꯣꯅꯩ ꯀꯣꯂꯦꯖ ꯂꯣꯏꯔꯒ ꯀꯩ ꯑꯩ ꯗꯤꯄ꯭ꯂꯣꯃꯥ ꯆꯠꯊꯕ ꯂꯣꯏꯔꯒ ꯂꯩꯕꯅꯤꯗ꯫
ꯑꯣ ꯑꯗꯨ ꯑꯣꯏꯔꯁꯨ ꯅꯨꯄꯤꯗꯤꯀꯣ ꯕꯤꯐꯣꯔ ꯊꯥꯔꯇꯤꯗꯤ ꯐꯩꯌꯦ꯫
ꯑꯁ ꯉꯜꯂꯤꯗ ꯍꯧꯖꯤꯛꯇꯤ ꯀꯥꯏꯗꯒꯤ꯫
ꯍꯧꯖꯤꯛ ꯑꯗꯨꯗꯤ ꯅꯪ ꯆꯍꯤꯖꯦ ꯌꯥꯝꯗꯕ ꯃꯥꯜꯂꯦ꯫
ꯁꯤꯁꯤꯁ
ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔꯝꯅꯤ꯫
ꯁꯤꯛꯁ ꯇ꯭ꯋꯦꯟꯇꯤ ꯁꯤꯛꯁ꯫
ꯑꯣ ꯑꯁ ꯑꯗꯨꯗꯤ ꯑꯩꯉꯣꯟꯗꯩ ꯆꯍꯤ ꯑꯃꯇꯪꯅꯤꯅꯦ꯫
ꯁꯤꯁ ꯁꯤꯁ
ꯑꯁꯦꯡꯅꯦ ꯑꯩ ꯇ꯭ꯋꯦꯟꯇꯤ ꯐꯥꯏꯚꯅꯦ꯫ ꯁꯚꯦꯟ ꯀꯥꯕ ꯍꯧꯔꯅꯤ꯫
ꯁꯦꯃꯤꯁꯇꯔ
ꯑ ꯁꯚꯦꯟ ꯁꯦꯃꯤꯁꯇꯔ ꯀꯥꯕ ꯍꯧꯕꯅꯦꯕ
ꯑꯦ ꯁꯚꯦꯟ ꯐꯥꯎ ꯂꯩꯔꯕꯣꯅꯦ ꯍꯧꯖꯤꯛꯀꯥꯟ
ꯑꯩꯠ ꯐꯥꯎꯅꯦ ꯑꯩꯠ ꯐꯥꯎ
ꯍꯥꯏ ꯋꯥ
ꯍꯥꯏꯗꯤ ꯋꯥꯟ ꯇꯨ ꯊ꯭ꯔꯤ ꯐꯣꯔ ꯐꯥꯏꯚ ꯁꯤꯛꯁ ꯁꯚꯦꯟ ꯑꯩꯠ ꯑꯗꯨꯃꯥꯏꯅꯦꯕ
ꯌꯥꯝꯃꯦꯍꯦ ꯑꯗꯨꯗꯤ
ꯎꯝ
ꯂꯣꯏꯔꯦꯍꯦ ꯂꯣꯏ
ꯍꯥꯏꯗꯤ ꯀꯣ ꯀꯣꯂꯦꯖ ꯈꯔꯕꯨꯗꯤ ꯁꯤꯛꯁ ꯐꯥꯎ ꯅꯦꯕꯀꯣ ꯑꯩꯈꯣꯏꯒꯤꯗꯤ ꯑꯩꯠ ꯐꯥꯎ ꯌꯧꯔꯦꯕ
ꯑꯠꯆꯥꯥ ꯀꯩ ꯀꯩ ꯀꯩ ꯀꯣꯂꯦꯖ ꯑꯣꯏꯕꯩꯑꯣꯢꯅꯣ
ꯑ ꯍꯥꯏꯋ ꯌꯥꯕꯣꯅꯦ
ꯑꯠꯆꯥꯥ ꯍꯩ ꯌꯥꯔꯦ ꯑꯗꯨꯗꯤ ꯑꯦ ꯍꯦꯍꯦ
ꯀꯩꯅꯣ ꯔꯣꯝꯗꯅꯦ ꯀꯩꯅꯣꯅꯦ ꯏꯆꯤꯛ ꯆꯤꯛꯄ ꯃꯐꯝ
ꯑꯠꯆꯥ ꯑꯣ ꯐꯩꯌꯦꯅꯦ ꯑꯗꯨꯗꯤ ꯀꯩ ꯂꯧꯕ꯭ꯔ ꯅꯪ ꯀꯩ ꯏꯁ꯭ꯇ꯭ꯔꯤꯝ ꯂꯧꯕ꯭ꯔꯥ
ꯑꯥꯔꯠꯁ ꯄꯣꯂꯤꯇꯤꯀꯦꯜ ꯁꯥꯏꯟꯁ ꯑꯣꯢ ꯂꯧꯋꯦ
ꯀꯩꯝ ꯀꯥꯏꯗꯦꯗ ꯑꯗꯨ ꯂꯣꯏꯔ ꯑꯗꯨ ꯂꯣꯏꯕ ꯍꯦꯛ ꯂꯣ ꯇꯝꯊꯔ ꯂꯣꯏꯔꯦ ꯀꯩꯅꯣ
ꯍꯥꯏꯁ
ꯌꯥꯗ꯭ꯔꯣ ꯅꯠꯇ꯭ꯔꯒ ꯀꯩ ꯈꯜꯂꯤꯅꯣ
ꯎꯝ ꯑꯗꯨꯝ ꯑꯦꯛꯖꯥꯝ ꯈꯔ ꯊꯥꯒꯦ ꯇꯧꯕꯅꯤꯗ
ꯑꯦꯛꯖꯥꯝ ꯑꯦꯛꯖꯥꯝ ꯊꯥꯕꯁꯦ ꯅꯪ ꯅꯪꯒꯤ ꯍꯥꯏ ꯀꯌꯥ ꯂꯩꯒꯦ
ꯑꯩꯒꯤ
ꯇꯥꯕ꯭ꯔꯥ ꯅꯪꯒꯤ ꯍꯥꯢꯠ ꯅꯪꯒꯤ ꯍꯥꯏꯠꯇꯣ ꯀꯌꯥ ꯂꯩꯒꯦ
ꯑꯣ ꯍꯥꯏꯠ ꯑꯩꯒꯤ ꯍꯥꯏꯠ ꯔꯣ
ꯍꯣꯏ ꯍꯣꯏ
ꯍꯥ ꯐꯥꯏꯚ ꯄꯣꯏꯟ ꯅꯥꯏꯟ ꯈꯗꯤꯛ ꯍꯦꯜꯂꯦ
ꯑꯠꯁꯥ ꯌꯥꯏꯅꯦ ꯑꯗꯨꯗꯤ ꯑꯗꯨꯝ ꯌꯥꯏꯗ
ꯍꯥꯏꯁꯦ ꯑꯩꯒꯤ ꯐꯤꯖꯤꯀꯦꯜꯒꯤꯗꯨ ꯅꯠꯇ꯭ꯔꯣ
ꯃꯥꯟꯅꯦ ꯍꯣꯏ
ꯑꯣ
ꯏꯁ ꯑꯗꯨꯒꯤ ꯅꯠꯇꯕ ꯀꯩꯒꯤ ꯍꯪꯗꯣꯏꯅꯣ
ꯅꯠꯇꯦ ꯑꯩꯗꯤ ꯃꯤ ꯃꯤ ꯈꯔꯗꯤ ꯍꯪꯅꯩꯕꯀꯣ ꯍꯥꯏꯠꯇꯣ ꯍꯥꯏꯗꯤ ꯑꯩꯈꯣꯏꯒꯤ ꯁꯤ ꯖꯤ ꯄꯤ ꯑꯦ ꯃꯥꯔꯛ ꯀꯤ ꯀꯩꯅꯣꯗꯣ ꯍꯪꯅꯩꯕ ꯒ꯭ꯔꯦꯠꯇꯣ ꯑꯗꯨꯒꯤꯅꯤꯗ
ꯑꯗꯨ ꯅꯠꯇꯦꯗ
ꯑꯝ
ꯑꯗꯨ ꯑꯣꯏꯔꯗꯤ ꯌꯥꯝ ꯊꯤ ꯌꯥꯒꯅꯤꯅ ꯑꯦꯛꯖꯥꯝ ꯊꯥꯔꯒ ꯀꯩꯕꯨ ꯈꯟꯕꯨ ꯈꯜꯂꯗꯤꯀꯣ ꯑꯗꯨꯝ ꯌꯥꯈꯤꯅꯤꯗ
ꯎꯝ
ꯃꯤ ꯀꯌꯥꯅꯣ ꯅꯣꯏꯒꯤ ꯍꯣꯁꯇꯦꯜꯗꯣ ꯑꯠꯆꯥ ꯃꯤ ꯀꯌꯥꯅꯣ ꯅꯣꯢ ꯍꯣꯁꯇꯦꯜ
ꯑꯣ ꯍꯧꯖꯤꯛꯄꯨꯗꯤ ꯁꯚꯦꯟ ꯀꯣ ꯁꯚꯦꯟ ꯑꯗꯣ ꯍꯧꯕꯨ ꯍꯧꯈ꯭ꯔꯒꯗꯤ ꯑꯦꯠꯂꯤꯁ ꯇ꯭ꯋꯦꯟꯇꯤꯗꯤ ꯂꯥꯛꯀꯅꯤ ꯍꯥꯏꯗꯤ ꯄ꯭ꯔꯥꯏꯚꯦꯠ ꯍꯣꯁꯇꯦꯜ ꯌꯥꯝ ꯂꯩꯕꯅꯤꯅ ꯀꯣ ꯃꯣꯏꯁꯨ ꯃꯣꯏꯅ ꯀꯣꯝꯐꯣꯔꯠ ꯑꯣꯏꯕ ꯃꯐꯝ ꯐꯝꯗ ꯑꯗꯨꯝ ꯊꯤꯔ ꯆꯠꯂꯦꯕ
ꯑꯩ ꯂꯩꯕ ꯅꯨꯡꯉꯥꯏꯔꯝꯅꯤ ꯃꯤ ꯌꯥꯝꯗ꯭ꯔꯗꯤ
ꯍꯣꯏ ꯃꯤ ꯌꯥꯝꯗꯕꯗꯣ ꯂꯩꯕ ꯅꯨꯡꯉꯥꯏ ꯍꯥꯏꯗꯤ ꯍꯥꯏꯖꯤꯟꯁꯨ ꯑꯣꯏꯌꯦꯕꯀꯣ ꯃꯤ ꯌꯥꯝ ꯂꯩꯕ ꯃꯐꯝꯗꯗꯤ ꯑꯗꯨꯝ ꯈꯪꯒ꯭ꯔꯦꯗꯅ
ꯎꯝ ꯑꯗꯨꯅꯤ ꯐꯩꯌꯦ ꯐꯖꯟ ꯂꯩꯌꯣ
ꯎꯝ
ꯅꯨꯡꯉꯥꯏꯔꯝꯅꯤ
ꯅꯨꯡꯉꯥꯏꯕꯨꯗꯤ ꯅꯨꯡꯉꯥꯏ ꯑꯗꯣ ꯑꯁ ꯃꯔꯛ ꯃꯔꯛꯇꯗꯤ ꯋꯥꯔꯛꯄꯅꯤ ꯍꯦ
ꯁꯤꯁꯨ ꯃꯔꯛ ꯃꯔꯛ ꯋꯥꯕꯁꯨ ꯏꯁꯤꯡ ꯅꯨꯡꯉꯥꯏꯕ꯭ꯔꯣ ꯑꯗꯨꯗꯤ ꯅꯣꯏꯗ
ꯏꯁꯤꯡꯕꯨꯗꯤ ꯇ꯭ꯋꯦꯟꯇꯤ ꯐꯣꯔ ꯑꯥꯔ ꯑꯗꯨꯝ
ꯐꯩꯌꯦ ꯑꯗꯨꯗꯤ
ꯎꯝ
ꯏꯁꯤꯡꯗꯣ ꯃꯣꯏ ꯍꯤꯗꯥꯛ ꯌꯥꯎꯗꯕ꯭ꯔꯥ
ꯌꯥꯎꯗꯦꯗ ꯀꯩꯅꯣ ꯌꯥꯎꯗꯦ ꯀꯩꯅꯣꯒꯤꯅꯦ ꯑꯈꯣꯏ ꯑꯥ ꯆꯤꯡꯒꯤ ꯀꯩ ꯍꯥꯢꯁꯤꯔꯥ ꯅꯣꯠ ꯑꯦꯛꯖꯦꯛꯂꯤ ꯑ ꯀꯩꯅꯣ ꯑꯁ ꯀꯩ ꯍꯥꯎꯕ ꯀꯩ ꯍꯥꯏꯕ ꯈꯪꯉꯣꯢ ꯅꯠꯇꯦ
ꯁ꯭ꯄ꯭ꯔꯤꯡ ꯋꯥꯇꯔꯔꯣ
ꯑ ꯁꯄ꯭ꯔꯤꯡ ꯋꯥꯇꯔꯅꯦꯕ
ꯑꯠꯁꯥ ꯅꯨꯡꯉꯥꯏꯅꯦ ꯑꯗꯨꯗꯤ
ꯎꯝ ꯑꯩ ꯇꯝꯄꯥꯛꯇ ꯅꯠꯇꯦꯀꯣ ꯆꯤꯡꯗꯅꯦ ꯆꯤꯡ ꯍꯥꯏꯁꯤꯗꯤ ꯅꯣꯏ ꯅꯣꯏ ꯂꯩꯐꯝ ꯑꯗꯣꯝꯒꯤ ꯅꯠꯇꯕ ꯑꯥꯔꯣꯝ ꯑꯁꯣꯝ ꯒꯤ ꯀꯩ ꯍꯥꯏꯁꯤꯔꯥ ꯑꯁ ꯍꯣꯔꯦꯟ
ꯍꯣꯏ ꯍꯣꯏ ꯍꯣꯏ
ꯎꯝ
ꯐꯩꯌꯦ ꯐꯩꯌꯦ ꯅꯨꯡꯉꯥꯏꯔꯝꯅꯤ ꯑꯗꯨꯗꯤ
ꯎꯝ ꯅꯨꯡꯉꯥꯏꯗ
ꯀꯩ ꯀꯩ ꯐ꯭ꯂꯤꯝ ꯌꯦꯡꯒꯦ ꯍꯧꯖꯤꯛꯀꯥꯟ
ꯍꯥꯥ
ꯀꯩ ꯀꯩ ꯃꯨꯕꯤ ꯌꯦꯉꯤꯒꯦ ꯍꯧꯖꯤꯛꯀꯥꯟ
ꯍꯟꯇꯛ ꯃꯨꯚꯤ ꯌꯦꯡꯕꯁꯦ ꯑꯗꯨꯝ ꯑꯃ ꯑꯃ ꯍꯦꯛꯇ ꯊꯣꯛꯄꯀꯣ ꯅꯦꯠꯐ꯭ꯂꯤꯛꯁꯇꯒꯤ ꯈ꯭ꯔ ꯑꯅꯧꯕ ꯑꯗꯨꯝ ꯊꯣꯛꯂꯛꯑꯗꯤ ꯑꯗꯨꯝ ꯑꯗꯨꯝ ꯍꯦꯛꯇ ꯑꯃ ꯌꯦꯡꯉꯦ
ꯑꯠꯆꯥ ꯍ ꯣꯢ ꯀꯩ ꯀꯩꯅꯣꯗꯨ ꯌꯦꯡꯕ꯭ꯔꯣ ꯍꯧꯖꯤꯛꯀꯥꯟ ꯑꯍꯥꯟꯕ ꯊꯣꯛ ꯑꯅꯧꯕ ꯊꯣꯛꯄ ꯗꯥꯃꯃꯤꯗꯣ ꯌꯦꯡꯕ꯭ꯔꯣ
ꯗꯥꯃꯃꯤ
ꯍꯥꯥ
ꯍꯣꯏ ꯇ꯭ꯔꯦꯂꯔꯗꯨ ꯌꯦꯡꯉꯝꯃꯦ ꯑꯗꯣ ꯃꯨꯚꯤꯗꯤ ꯌꯦꯡꯗ꯭ꯔꯤ
ꯑꯠꯆꯥ ꯐꯖꯝꯅꯦ ꯑꯗꯨꯒ ꯀꯩꯅꯣ ꯄꯤꯀꯤ ꯕꯥꯏꯅꯔꯗꯣ ꯌꯦꯡꯕ꯭ꯔꯥ
ꯑꯗꯨ ꯌꯦꯡꯗ꯭ꯔꯤ
ꯑꯁ ꯑꯗꯨꯗꯣ ꯌꯦꯡꯉꯣ ꯌꯥꯝ ꯊꯤ ꯐꯖꯕꯅꯦ
ꯑꯣꯈꯦ ꯑꯃ ꯂꯩꯔꯦ ꯑꯗꯨꯗꯤ ꯑꯃꯨꯛ ꯍꯥꯏꯔꯛꯑꯣ ꯂꯩꯔꯗꯤ ꯍꯤ ꯍꯥ
ꯀꯩꯅꯣꯗ ꯃꯃꯤꯗꯨꯁꯨ ꯑꯗꯨꯝ ꯐꯖꯝꯅꯦ
ꯑꯣ
ꯀꯩꯀꯩ ꯗ꯭ꯔꯃꯥꯒꯨꯝꯕ ꯌꯦꯡꯕ꯭ꯔ ꯅꯪ
ꯗ꯭ꯔꯃꯥ ꯌꯦꯡꯉꯝꯕ ꯌꯥꯏ ꯑꯩꯁꯨ ꯑꯗꯣ ꯕꯤꯠ ꯌꯥꯎꯇꯕꯀꯣ
ꯎꯝ ꯑꯗꯨꯗꯤ ꯗ ꯐ꯭ꯂꯣꯞꯇꯣ ꯌꯦꯡꯕ꯭ꯔꯥ
ꯗ ꯐ꯭ꯔꯣꯞ
ꯑꯥꯎ